ꯍꯣꯔꯦꯟ ꯆꯠꯄ ꯀꯥꯟꯗ ꯄꯨꯔꯛꯑꯣ ꯈꯣꯡꯒ꯭ꯔꯥꯎꯗꯣ
ꯑꯩꯍꯦ ꯅꯪꯒꯤ ꯈꯣꯡꯎꯞꯇꯣ ꯎꯝ ꯔꯨꯝꯔꯤꯝ ꯅꯥꯝꯃꯤꯕ ꯔꯨꯝꯒꯤ ꯃꯅꯥꯝ ꯈꯪꯗꯦ
ꯗ
ꯅꯨꯡꯁꯥꯗ ꯀꯟꯅ ꯐꯥꯎꯕꯅꯤ ꯉꯔꯥꯡꯗꯣ
ꯀꯥꯏꯗꯦ ꯀꯥꯏꯗꯦ
ꯑꯩꯅ ꯁꯨꯕ ꯀꯥꯟ ꯑ ꯁꯨꯕ ꯅꯨꯃꯤꯠꯇ ꯅꯣꯡ ꯇꯥꯕꯒꯤꯀꯣ ꯅꯨꯡꯗꯥꯡ ꯃꯥꯗꯤ ꯊꯥꯝꯃꯦ ꯑꯗꯨꯒꯤ ꯑꯣꯏ ꯃꯥꯜꯂ ꯈꯪ
ꯀꯥꯢꯗꯦꯗ
ꯑ ꯑ ꯑꯩꯗꯤ ꯑꯩꯁꯨ ꯃꯉꯥ ꯈꯛ ꯇꯅꯦ ꯔꯤꯁꯤꯞ ꯈꯛꯇ ꯌꯥꯔ ꯅꯦ ꯍꯟ ꯅꯦꯛꯁ ꯗꯦ
ꯑꯍ ꯂꯩꯋꯥꯡꯆꯨꯡꯁꯨ ꯀꯣ ꯂꯣꯢꯋꯥꯡꯆꯨꯡ ꯃꯥꯁꯨ ꯉꯁꯤ ꯀꯣꯜ ꯇꯧꯔꯛꯀꯦ ꯍꯥꯏꯕꯅꯦ ꯃꯥꯁꯨ ꯌꯥꯎꯅꯤꯡꯉꯦꯅ
ꯑꯣ ꯍ ꯔꯤꯁꯤꯐ ꯇꯧꯅꯤꯡꯉꯥꯏ ꯃꯤ ꯌꯥꯝ ꯈ꯭ꯔꯦ
ꯍꯣꯏ ꯃꯥꯒꯤꯗꯤ ꯏ ꯏ ꯌꯥꯎꯕꯨꯗꯤ ꯌꯥꯎꯗ꯭ꯔꯦ ꯗꯣ ꯌꯥꯎꯅꯤꯡꯉꯥꯏ ꯉꯁꯤ ꯇꯥꯎ ꯕ
ꯃꯤ ꯑꯥ ꯅꯍꯥꯟꯗꯨꯗꯤ ꯑꯍꯟ ꯃꯤ ꯄꯥꯢꯕ꯭ꯔꯥ ꯍꯟꯗ꯭ꯔꯦꯠꯇꯣ ꯀꯥꯎꯈ꯭ꯔꯤꯅꯦ ꯑꯁ ꯀꯣꯛ ꯁꯦ ꯎꯝ ꯆꯥꯝꯃ ꯈꯛꯇꯅꯤ ꯍꯥꯏꯌꯦ ꯍꯧꯖꯤꯛꯀꯥꯟꯗꯤ ꯑꯥ ꯆꯥꯟꯅꯤ ꯌꯥꯎꯈ꯭ꯔꯦ ꯃꯤꯗꯣ
ꯑꯣ
ꯒ꯭ꯔꯨꯞꯇ ꯄꯥꯏꯕꯗꯣ ꯃꯤꯗꯣ
ꯑꯣ ꯒ꯭ꯔꯨꯞ ꯒ꯭ꯔꯨꯞꯇꯣ ꯑꯃ ꯈꯛꯇ ꯅꯠꯇꯦ ꯑꯅꯤ ꯑꯍꯨꯝ ꯂꯩꯕꯗꯥꯢꯅꯦ
ꯑꯣ ꯒ꯭ꯔꯣꯕ ꯔꯥ
ꯍꯣꯏ ꯅꯍꯥꯟꯁꯨ ꯂꯤꯟ ꯑꯝ ꯊꯥꯔꯛꯑꯦꯅ ꯑꯗꯨꯗꯨꯁꯨ ꯌꯥꯎꯕ ꯌꯥꯅꯤꯅ ꯒ꯭ꯔꯨꯞꯇ
ꯑꯣꯑꯣ
ꯐꯩꯌꯦꯅ ꯊꯥꯔꯛꯄꯅꯦꯕ
ꯎꯝ
ꯑꯃ ꯈꯛꯇ ꯀꯣꯟꯅꯗꯕ ꯃꯥꯜꯂꯦ
ꯑꯣ ꯑꯣ ꯂꯤꯃꯤꯠ ꯂꯤꯃꯤꯠꯁꯦ ꯀ꯭ꯌꯥ ꯑꯣꯏꯕ꯭ꯔꯥ ꯒ꯭ꯔꯨꯞꯇ ꯂꯃꯤ ꯂꯩꯕꯁꯦ ꯎꯆꯦꯛꯇ ꯈꯪꯗꯦ ꯎꯝ ꯑꯥꯍꯍ ꯆꯩꯔꯥꯎꯆꯤꯡ ꯆꯠꯁꯤꯀꯣ ꯁꯤꯗꯤ ꯑꯦꯛꯁꯔꯁꯥꯏꯁ ꯇꯧꯁꯦꯕ ꯑꯩꯈꯣꯏꯒꯤ ꯍꯛꯆꯥꯡꯁꯦ ꯐꯅꯤꯡꯉꯥꯏ
ꯍꯣꯏ
ꯊꯨꯟꯗꯨꯁꯨ ꯃꯦꯟ ꯐꯣꯀꯁ ꯇꯧꯔꯒ ꯅꯪꯅ ꯄꯣꯛꯄ
ꯍꯥꯍꯥ ꯍꯍꯍ
ꯑꯥ ꯑꯩ ꯑꯩꯗꯤ ꯇꯧꯅꯤꯡꯕ ꯊꯋꯥꯏ ꯂꯩꯈ꯭ꯔꯦ
ꯑꯩꯗꯤ ꯊꯣꯛꯇ꯭ꯔꯦꯗ
ꯊꯣꯛꯑꯦꯗ ꯑꯦꯛꯁꯔꯁꯥꯏꯁ ꯇꯧꯕꯁꯦ ꯍꯛꯆꯥꯡꯃꯨ ꯌꯥꯝ ꯐꯥꯕꯅꯦ
ꯇꯣꯛꯅꯤꯡꯕ
ꯢ ꯑꯩꯈꯣꯢꯗꯣ ꯑꯣꯢꯔꯁꯨ ꯁꯥꯏꯁ ꯇꯧꯔꯒ ꯇꯂꯥꯟ ꯊꯣꯛꯔꯗꯤꯀꯣ ꯐꯔꯅꯤ ꯑꯩꯈꯣꯏ ꯍꯛꯆꯥꯡꯒꯤ
ꯅꯍꯥꯟ ꯑꯩ ꯅꯨꯃꯤꯠ ꯑꯅꯤ ꯑꯍꯨꯝ ꯍꯩ ꯑ ꯀꯥꯗ ꯑꯦꯛꯁꯔꯁꯥꯏꯁ ꯇꯧꯔꯒ
ꯎꯝ
ꯅꯣꯡꯒ ꯇꯥꯕꯗ ꯉꯍꯥꯛ ꯇꯨꯝꯕ ꯅꯨꯡꯉꯥꯏꯕꯗꯨ ꯂꯣꯏꯔꯦ ꯋꯥꯕꯒꯤ ꯀꯣ
ꯑꯩꯈꯣꯏꯁꯦ ꯅꯨꯃꯤꯠ ꯑꯅꯤ ꯈꯛꯇ ꯇꯥꯎꯔꯗꯤꯀꯣ ꯑ ꯑꯩꯈꯣꯏꯒꯤ ꯎꯝ ꯄꯨꯡ ꯑꯥ ꯅꯥꯔꯅꯤ ꯑꯗꯣ ꯃ ꯃꯔꯤ ꯃꯉꯥ ꯌꯥꯎꯔꯗꯤꯀꯣ ꯌꯥꯝ ꯅꯨꯡꯉꯥꯏꯕ ꯍꯥꯎꯔꯅꯤ ꯑꯩꯈꯣꯏꯒꯤ ꯍꯛꯆꯥꯡꯗꯣ ꯍꯦꯜꯗꯤꯁꯨ ꯑꯣꯏꯔꯅꯤꯕ
ꯎꯝ
ꯑꯈꯣꯏ ꯀ꯭ꯂꯥꯁ ꯇꯋꯦꯜꯐ ꯀꯥꯔ ꯀꯥꯟꯗ ꯑ ꯐꯤꯖꯤꯀꯦꯜ ꯏꯖꯨꯀꯦꯁꯟꯒꯤ ꯑꯣꯖꯥꯅ ꯃꯥꯅ ꯍꯥꯏꯕꯗꯣ ꯑꯩꯈꯣꯏꯗ ꯅꯣꯏꯁꯦ ꯐꯤꯒꯔ ꯐꯖ ꯐꯖꯕ ꯐꯖ ꯐꯖꯒꯅꯤ ꯃꯣꯏꯅ ꯑꯦꯛꯁꯔꯁꯥꯏꯁ ꯇꯧꯗꯕꯒꯤꯅꯦꯅ ꯍꯥꯏꯕꯗꯣ
ꯍꯝꯍꯝ ꯑꯗꯨ ꯃꯇꯝꯗ ꯑꯩꯒꯤ ꯄꯤꯗꯣ ꯍꯥ ꯑꯣꯖꯥꯕꯤ ꯑꯣꯖꯥꯅ ꯀꯔꯂꯥꯐ ꯇꯧ ꯍꯥꯏꯕ ꯑꯃ ꯑꯃꯈꯛꯇ ꯐꯥꯎ ꯇꯥꯎꯕ ꯈꯪꯗꯕ ꯑꯩ ꯑꯩ ꯉꯥꯝꯗꯕ ꯑꯩ ꯑꯗꯨꯒꯤ ꯑꯣꯖꯥꯅ ꯑꯁꯤꯗꯤ ꯌꯥꯔꯔꯣꯏꯅ ꯑꯦꯛꯖꯥꯝ ꯐꯦꯜ ꯑꯣꯏꯒꯅꯤ ꯑꯃ ꯈꯛꯇꯗꯤ ꯑꯩ ꯊꯝꯕꯤꯒꯦꯀꯣ ꯑꯃ ꯊꯝꯃꯅꯦ ꯍꯦꯍꯦ
ꯍꯥꯍꯥꯍꯥꯍꯥꯍꯥ ꯍꯥꯍꯥ ꯂꯣꯢꯔꯦ
ꯑꯥ ꯇꯨ ꯍꯟꯗ꯭ꯔꯦꯗ ꯃꯤꯇꯔ ꯔꯦꯁ ꯐꯥꯏꯚ ꯍꯟꯗ꯭ꯔꯦꯗ ꯃꯤꯇꯔ ꯔꯦꯁ ꯑꯗꯨꯕꯨꯗꯤ ꯑꯩ ꯉꯝꯕ ꯍꯥꯏꯗꯤ ꯇꯦꯟ ꯄꯣꯖꯤꯁꯟ ꯂꯥꯛꯑꯦꯅ ꯑꯗꯨꯕꯨꯗꯤ ꯑꯗꯣ ꯀꯔꯥꯛꯒꯨꯝꯕ ꯄꯨꯁꯥꯞ ꯒꯨꯝꯕꯗꯤ ꯉꯝꯗꯕ ꯄꯨꯁ ꯀꯥꯕꯗꯨ ꯑꯅꯤ ꯑꯅꯤ ꯑꯣ ꯍꯣꯏ ꯆꯨꯋꯦ
ꯑꯩꯗꯤ ꯇꯦꯟ ꯇꯦꯟꯗꯤ ꯁꯨꯗꯦ ꯑꯦ ꯂꯣꯏꯔꯦ ꯅꯪꯁꯦ
ꯑꯃꯝ ꯇꯥꯔꯗꯤ ꯑꯃ ꯐꯥꯎ ꯉꯝꯗꯕ
ꯑꯣ ꯀꯥꯔꯂꯥꯞꯇꯣ ꯑꯩꯈꯣꯏ ꯃꯃꯥꯡꯗ ꯇꯧꯕꯗꯨꯔꯥ ꯑꯣ ꯑꯦ ꯏꯂꯥꯏꯌꯦ ꯑꯗꯨꯗꯤ
ꯑꯃ ꯈꯛꯇ ꯐꯥꯎ ꯉꯝꯗꯦ ꯑꯗꯨꯅꯦ ꯑꯩꯅ
ꯄꯨꯁꯑꯞꯗꯨꯅ ꯍꯦꯟꯅ ꯋꯥꯏ
ꯄꯨꯁꯑꯞꯗꯤ ꯈꯔ ꯐꯥꯔꯦ ꯑꯗꯨꯕꯨꯗꯤ ꯑꯩ ꯉꯝꯃꯦ
ꯑꯣ ꯍꯥ ꯅꯪꯒꯤ ꯄꯣꯛꯇꯣ ꯌꯥꯝ ꯆꯥꯎꯕꯒꯤꯔ ꯈꯪꯗꯦ
ꯑꯃ ꯑꯃꯈꯛꯇ ꯐꯥꯎꯛ ꯑꯗꯦꯟꯅꯦ ꯑꯃꯈꯛꯇ ꯐꯥꯎ ꯑꯦ ꯇꯥꯕ ꯉꯝꯗꯕ ꯋꯥꯅꯤꯗ ꯍꯥꯏꯗꯤ ꯑꯩꯗꯣ ꯃꯔꯛ ꯃꯔꯛ ꯑꯗꯨꯝ ꯇ꯭ꯔꯥꯏ ꯇꯧꯕꯅꯦꯕ ꯉꯝꯒꯗꯔꯥ ꯈꯜꯂ
ꯍꯥꯍꯥꯍꯥ
ꯀꯔꯤꯒꯤꯔ ꯑꯩꯒꯤ ꯍꯛꯆꯥꯡꯗ ꯀꯔꯤ ꯋꯥꯠꯄ ꯂꯩꯕ꯭ꯔꯥ ꯈꯪꯗ
ꯎꯝ ꯑꯦꯁ ꯅꯪ ꯌꯥꯝ ꯁꯣꯜꯂꯦ ꯁꯨꯁꯥꯏꯖ ꯇꯧꯁꯦ ꯑꯦꯛꯁꯔꯁꯥꯏꯁꯒꯤ ꯎꯝ ꯈꯣꯡꯎꯞꯒ ꯈꯣꯡꯒ꯭ꯔꯥꯎꯒ ꯂꯥꯏꯔꯁꯦ ꯄꯩꯁꯥ ꯐꯪꯔꯗꯤ ꯍꯥꯍꯥ ꯅꯨꯡꯇꯤꯒꯤ ꯆꯠꯀꯅꯤꯅ ꯑꯍꯥ
ꯁꯦꯖ ꯑꯦꯍꯦꯍꯦ ꯑ
ꯑꯍꯥ
ꯑꯗꯨꯝ ꯆꯠꯅꯤꯡꯉꯥꯏꯗꯤ ꯑꯩꯗꯣ ꯄꯔꯣ ꯎꯝ ꯕꯦꯔꯥ ꯂꯩꯇꯦ ꯑꯩꯉꯣꯟꯗꯗꯤ ꯕꯦꯔꯥꯕꯨꯗꯤ ꯂꯩꯇꯦ ꯑꯗꯨ ꯑꯦꯛꯁꯥꯏꯁꯀꯨꯝꯕ ꯇꯧꯔꯗꯤꯀꯣ ꯑꯩꯗꯣ ꯉꯥꯝꯗꯕ ꯑꯃ ꯈꯛꯇ ꯐꯥꯎ
ꯇꯧꯒꯗꯕꯅꯦ ꯆꯠꯅꯥꯗꯤ
ꯕꯤ ꯇꯦꯛꯁ ꯁꯔꯥꯡꯉꯦ ꯂꯣꯏꯗ꯭ꯔꯤꯕ꯭ꯔꯣꯅ ꯍꯥ ꯑꯦ ꯍꯥꯏꯔꯥꯛꯑꯦ ꯃꯤ ꯍꯨꯝ
ꯅꯪ ꯕꯤꯕꯨ ꯇꯧꯔꯣ ꯑꯩ ꯆꯦꯡ ꯇꯧꯔꯒꯦ ꯅꯣꯏ ꯂꯣꯏꯔꯀꯥꯟꯗ ꯑꯩ ꯆꯦꯟꯖ ꯇꯧꯁꯦ
ꯑꯍ ꯍ ꯍ ꯍ ꯍꯥ ꯈꯪꯗꯦꯅꯦ ꯑꯣ ꯄꯨꯡ ꯀꯌꯥꯗ ꯆꯠꯁꯦꯔꯥ
ꯃꯉꯥ ꯃꯉꯥ ꯃꯈꯥꯏ ꯑꯗꯨꯋꯥꯏꯗ ꯆꯠ
ꯑꯣꯑꯣ ꯀꯨꯏꯅ ꯆꯥꯠꯄꯗꯤ ꯉꯝꯔꯣꯏ ꯈꯣꯏ
ꯍꯣꯏ ꯃꯉꯥ ꯍꯦꯜꯂꯗꯤ ꯌꯥꯏꯅ
ꯎꯝ
ꯎꯝ ꯍꯨꯝ ꯂꯥꯞꯄꯁꯨ ꯅꯛꯑꯦ
ꯅꯨꯡꯇꯤꯒꯤ ꯆꯥꯔꯗꯤ ꯑꯈꯣꯏꯒꯤ ꯍꯛꯆꯥꯡꯁꯦ ꯌꯥꯝ ꯅꯨꯡꯉꯥꯏꯔꯅꯤꯕꯥ ꯑꯈꯣꯏꯅ ꯉꯥꯝꯔꯗꯤ ꯑꯣ
ꯍꯣꯏ
ꯅꯣꯡ ꯇꯥꯕ ꯅꯨꯃꯤꯠꯇꯤ ꯎꯄꯥꯏ ꯂꯥꯏꯇꯦ
ꯎꯝ
ꯑꯁ ꯀꯦꯞ ꯁꯨ ꯌꯧ ꯂꯧꯅꯤꯡꯉꯦ ꯑꯩꯁꯦ ꯑꯁ
ꯃꯇꯝ ꯆꯥꯗꯅ ꯂꯦꯇ ꯑꯃꯥ ꯐꯨꯔꯤꯠꯁꯨ ꯑꯥꯃꯨꯕꯥ ꯂꯥꯟꯅꯤꯡꯏ ꯐꯨꯔꯤꯠ ꯀ ꯀꯣ ꯑꯃꯨꯕ ꯂꯧꯅꯤꯡꯏꯕꯥ ꯑꯁꯥꯡꯕꯁꯨ
ꯇꯦꯟꯕꯁꯨ
ꯎꯝ ꯍꯌꯦꯡ ꯕꯖꯥꯔ ꯑꯁ ꯄꯩꯁꯥ ꯆꯥꯔ ꯀꯥꯟꯗ ꯁꯦꯀꯦꯟ ꯍꯦꯟ ꯂꯥꯎꯅꯤꯡꯉꯥꯏ ꯆꯠꯁꯦꯔꯥ ꯍꯣꯡ ꯑꯍꯣꯡꯕꯗꯣ ꯑꯩ ꯆꯔ꯭ꯁꯇ ꯈꯣꯡꯒ꯭ꯔꯨꯞ ꯑꯦ ꯈꯣꯡꯒꯣꯞ ꯁꯦꯠꯅꯤꯉꯥꯏ ꯂꯥꯏꯇꯦ ꯈꯣꯡꯒ꯭ꯔꯨꯞ
ꯍꯦ ꯍꯦ
ꯍꯤꯔꯣ ꯍꯥꯏꯅꯤꯗꯥ
ꯍꯤꯔꯗꯤ ꯐꯔꯁ ꯍꯦꯟ ꯂꯥꯑꯣ
ꯑꯦ ꯑꯩꯗꯤ ꯐꯣꯟ ꯇꯥꯎꯕ ꯉꯝꯗꯦ ꯈꯪꯗꯦ ꯎꯝ ꯐꯔꯁ ꯍꯦꯟꯗꯤ ꯂꯩꯗꯤ ꯂꯩꯅꯤꯡꯉꯤ ꯈꯣꯡꯒꯨꯕꯗꯤ ꯀꯣ
ꯆꯃ꯭ꯔꯥꯝꯗꯀꯣ
ꯎꯝ
ꯑ ꯂꯤꯁꯤꯡ ꯑꯃ ꯂꯤꯁꯤꯡ ꯑꯅꯤ ꯌꯥꯎꯗꯕꯤꯗꯀꯣ ꯐꯖ ꯐꯖꯕ ꯂꯩ ꯑꯗꯨ ꯅꯪ ꯑꯗꯨ ꯂꯥꯎꯔꯗꯤꯀꯣ ꯑꯥ ꯆꯍꯤ ꯑꯅꯤ ꯑꯍꯨꯝ ꯁꯦꯠꯄ ꯌꯥꯒꯅꯦꯕꯥ
ꯎꯝ
ꯐꯖꯥꯅ ꯅꯨꯡꯉꯥꯏꯅ ꯁꯦꯠꯄ ꯌꯥ ꯐꯔꯁ ꯍꯦꯟꯃꯥ ꯁꯦꯀꯦꯟ ꯍꯦꯟ ꯑꯣꯏꯔꯗꯤ ꯆꯍꯤ ꯑꯃꯥ ꯁꯦꯠꯂꯗꯤ ꯅꯨꯡꯉꯥꯏꯗꯅꯥ ꯇꯣꯡꯕ
ꯎꯝ ꯗꯨꯂꯥꯂꯦꯟꯗꯁꯨ ꯏꯁꯇꯣꯔ ꯑꯃ ꯂꯥꯏ ꯍꯥꯏꯕ ꯅꯠꯇ꯭ꯔꯣ ꯍꯤꯔꯣꯒꯤ
ꯑꯗꯣ ꯌꯥꯝ ꯇꯥꯡꯉꯤꯕꯥ ꯑꯣꯟꯂꯥꯏꯟ ꯏꯟꯁꯇꯥꯒ꯭ꯔꯥꯝ ꯂꯤꯁꯤꯡ ꯑꯅꯤ ꯗꯣ ꯌꯥꯝ ꯐꯖ ꯂꯤꯁꯤꯡ ꯑꯅꯤꯗꯒꯤ ꯍꯥꯎꯋꯦ ꯍꯥꯏꯌꯦ ꯑꯗꯣ ꯌꯥꯝ ꯐꯖꯗꯦ ꯍꯥꯏꯕꯅꯦ
ꯎꯝ ꯏꯟꯁꯇꯥꯒ꯭ꯔꯥꯝꯗꯁꯨ ꯏꯟꯁꯇꯥꯒ꯭ꯔꯥꯝꯗꯣ ꯗꯤꯂꯤꯚ꯭ꯔꯤ ꯂꯥꯛꯒꯗ꯭ꯔꯣ ꯍꯧꯖꯤꯛꯀꯥꯟꯁꯦ
ꯂꯥꯛꯀꯅꯤꯗ ꯑꯩꯈꯣꯏꯒꯤ ꯗꯤꯂꯤꯕ꯭ꯔꯤ ꯂꯥꯛꯑꯗꯤ ꯀꯔꯤꯒ ꯀꯔꯤꯒꯤ ꯂꯥ ꯂꯥꯛꯔꯣꯏꯗꯕ꯭ꯔꯥ
ꯅꯪꯒꯤ ꯂꯥꯛꯑꯦ ꯍꯥꯏꯕ꯭ꯔꯣ ꯏꯟꯁꯇꯥꯒ꯭ꯔꯥꯝꯗꯒꯤ
ꯍꯧꯖꯤꯛꯀꯥꯟꯗꯤ ꯈꯪꯗꯦ ꯑꯗꯨ ꯅꯍꯥꯟꯗꯤ ꯏꯟꯁꯇꯥꯒ꯭ꯔꯥꯝꯗꯒꯤ ꯑꯗꯨ ꯂꯥꯛꯑꯅꯤ ꯍꯥꯏꯕ ꯍꯥꯏꯗꯤ ꯑꯩꯈꯣꯏ ꯗꯤꯂꯤꯚꯔ ꯇꯧꯕ ꯍꯧꯈ꯭ꯔꯦꯅ ꯅꯥꯏ
ꯎꯝ ꯗꯦꯗꯨ ꯑꯣꯔꯖꯨ ꯅꯣꯠ ꯗꯤꯂꯤꯚ꯭ꯔꯦꯕꯜ ꯊꯣꯛꯑꯦꯕ ꯑꯩꯒꯤ ꯐ꯭ꯂꯤꯞꯀꯥꯔꯠꯗꯗꯤ
ꯊꯣꯛꯇꯦ ꯉꯔꯥꯡ ꯃꯤꯁꯣꯗ ꯗꯤꯂꯤꯚꯔ ꯇꯥꯕꯅꯦ ꯑꯩ ꯑꯥ ꯢꯆꯦꯒꯤ ꯑꯉꯥꯡꯒꯤ ꯀꯩꯅꯣꯝ ꯇꯥꯕꯅꯦꯕ
ꯑꯥ
ꯃꯣꯏ ꯏꯟꯁꯇꯥꯒ꯭ꯔꯥꯝꯗꯗꯤ ꯄꯣꯁꯇꯒꯤ ꯊꯥꯗꯣꯏꯅꯦꯕ
ꯎꯝ
ꯎꯝ ꯌꯥꯒꯅꯤ
ꯍꯩ ꯑꯩꯁꯦ ꯈꯣꯡꯒꯨꯞ ꯑꯁ
ꯈꯣꯡꯒꯨꯞ ꯌꯥꯝ ꯂꯩꯅꯤꯡꯉꯦ ꯑꯩꯁꯦ ꯑꯝ ꯈꯣꯡꯒꯨꯞ ꯑꯃ ꯈꯛꯇꯅꯦ ꯑꯩꯉꯣꯟꯗ ꯂꯩꯕꯁꯦ ꯑꯗꯨꯒ ꯍꯤꯜ ꯑꯅꯤꯈꯛꯇ ꯑꯃꯅ ꯀꯥꯏꯈ꯭ꯔꯦꯕ
ꯈꯣꯡꯒꯨꯞꯁꯨ ꯐꯔꯁ ꯍꯦꯟ ꯂꯧꯋꯣꯅ ꯐꯖꯥꯢ
ꯎꯝ
ꯈꯨꯡꯎꯞ ꯑꯩꯁꯨ ꯐꯥꯔꯁ ꯍꯦꯟ ꯂꯧꯅꯤꯡꯉꯦ ꯑꯩ ꯑꯥ ꯢꯅꯥꯎꯅꯨꯄꯥꯀꯣ ꯁ꯭ꯀꯣꯂꯔꯁꯤꯞꯁꯨ ꯐꯪ ꯑꯩ ꯗꯤꯃꯥꯟ ꯇꯧꯈ꯭ꯔꯕꯅꯦ ꯈꯣꯡꯒꯨꯝꯗꯤ ꯂꯩꯕꯤꯌꯣꯀꯣꯅ ꯃꯥꯅ ꯐꯪꯔꯗꯤ ꯍꯣꯏ ꯂꯩꯕꯤꯒꯦ ꯍꯥꯏꯌꯦ ꯅꯍꯥꯟ ꯑꯩ ꯎꯝ ꯕꯤ ꯑꯦ ꯀꯥꯔ ꯀꯥꯟꯗ ꯑꯩꯁꯨ ꯃꯉꯣꯟꯗ ꯈꯣꯡꯎꯞ ꯂꯥꯎꯕꯤꯌꯦꯕ
ꯎꯝ
ꯇꯥꯕ꯭ꯔ
ꯇꯥꯏ ꯇꯥꯏ
ꯈꯣꯡꯎꯞ ꯂꯥꯎꯕꯤꯕꯒꯤ ꯃꯥꯁꯨ ꯑꯩ ꯂꯥꯎꯕꯤꯒꯦ ꯍꯥꯏꯌꯦ
ꯎꯝ
ꯄꯩꯁꯥ ꯐꯪꯉꯗꯤ ꯐꯪꯗ꯭ꯔꯗꯤ ꯎꯄꯥꯏ ꯂꯩꯇ꯭ꯔꯦ
ꯎꯝ ꯂꯤꯁꯤꯡ ꯑꯅꯤ ꯆꯥꯝꯔꯤ ꯑꯥꯁ ꯅꯨꯡꯉꯥꯢꯗ ꯅꯪ ꯊꯥ ꯑꯃ ꯂꯩꯔꯤꯌꯦ ꯑꯩꯈꯣꯏꯒꯤꯁꯦ
ꯍꯣꯏ
ꯎꯝ ꯀ꯭ꯋꯥꯅ ꯎꯝ ꯇꯧꯔꯁꯦ ꯂꯣꯏꯗꯧꯔꯦ ꯈꯣꯏꯁꯦ
ꯎꯝ
ꯑꯩ ꯍꯥ ꯍꯥ ꯍꯥ